ꯍꯂꯣ
ꯍꯜꯂꯣ
ꯑꯥꯎ ꯇꯥꯕ꯭ꯔꯣ
ꯑ ꯇꯥꯏꯦ ꯇꯥꯏꯦ ꯀꯃꯥꯏ ꯀꯃꯥꯏ ꯇꯧꯔꯤꯒꯦ
ꯎꯝ ꯍꯥꯏꯥꯏꯗꯤ ꯍ
ꯆꯥꯛ ꯏꯁꯤꯡꯗꯤ ꯆꯥꯅꯔꯕꯣ
ꯑ ꯆꯥꯟꯅꯔꯦ
ꯀꯔꯤ ꯃꯊꯦꯜ ꯆꯥꯔꯕ
ꯀꯥꯡꯁꯣꯏ ꯑꯃ ꯊꯣꯡꯉꯦ ꯑꯗꯒꯤ ꯀꯥꯡꯉꯧ ꯑꯃ ꯉꯧꯔꯦ
ꯎꯝ ꯌꯥꯝ ꯍꯥꯎꯕ ꯃꯊꯦꯜꯅꯤ ꯀꯂꯡꯒꯤ ꯁꯥꯕꯁꯤꯗꯗꯤ ꯑꯆꯝꯕꯁꯤꯅ ꯈꯔ ꯍꯥꯎꯔꯦ ꯆꯥꯕ ꯁꯨ ꯌꯥꯔꯦ ꯑꯗꯨꯒ ꯍꯛꯆꯥꯡꯁꯨ ꯁꯣꯛꯇ꯭ꯔꯦ ꯁꯥꯕꯅꯤꯅ ꯁꯥꯕꯅꯤꯅ ꯊꯥꯎ ꯌꯥꯝ ꯆꯥꯕꯁꯨ ꯇꯨꯝꯕꯗ ꯋꯥꯕꯅꯤꯅ ꯎꯅ ꯑꯆꯨꯝꯕꯁꯤꯅ ꯈꯔ ꯍꯥꯎꯔꯦ
ꯎꯝ ꯀꯩꯀꯩ ꯃꯊꯦꯜ ꯇꯧꯔꯕ ꯇꯝꯃꯣ ꯍꯣꯏꯗꯤ
ꯑꯩꯈꯣꯏꯁꯨ ꯀꯥꯡꯁꯣꯏꯅꯤ ꯍꯋꯥꯏ ꯑꯁꯥꯡꯕꯤ ꯍꯥꯏꯕ꯭ꯔꯥ ꯂꯦꯞꯈ꯭ꯔꯦꯕ ꯄꯣꯡ ꯍꯋꯥꯏ ꯍꯥꯏꯕ꯭ꯔꯥ ꯑꯁꯥꯡꯕꯗꯣ ꯁꯤꯡꯖꯨ ꯌꯥꯕꯁꯨ ꯌꯥꯕ ꯍꯋꯥꯏꯗꯣ
ꯑꯣ
ꯑꯗꯨ ꯀꯣꯡꯁꯨꯣꯏ ꯇꯕꯔꯦ ꯑꯗꯨꯒ ꯃꯣꯔꯣꯛ ꯃꯦꯠꯄ ꯑꯃꯒ ꯑꯗꯒꯤ ꯉꯥ ꯑꯃ ꯇꯥꯎꯔꯦ ꯑꯃꯀꯛ ꯃꯀꯛ ꯑꯗꯨꯒ ꯁꯥꯔ ꯁꯥꯕꯅꯤꯅ ꯈꯔ ꯑꯆꯝꯝꯕꯕꯁꯤꯅ ꯈꯔ ꯁꯥꯕ ꯌꯥꯅ
ꯃꯥ ꯅꯦꯀꯥꯂꯦꯟ ꯑꯣꯏꯔꯛꯑꯃꯤꯅ
ꯎꯝ
ꯊꯥꯎ ꯉꯧꯕꯁꯦ
ꯎꯝ ꯑꯩ ꯀꯩꯅꯣꯝꯇ ꯍꯪꯒꯦ ꯇꯧꯔꯝꯃꯤꯅꯦ ꯅꯣꯏ ꯅꯣꯏ ꯑꯗꯨꯗ ꯎ ꯅꯤꯡꯊꯧ ꯈꯣꯡꯂꯤ ꯒꯤꯂꯣꯏꯗꯣ ꯍꯧꯕ꯭ꯔꯥ ꯅꯤꯡꯊꯧ ꯈꯣꯡꯗꯤ ꯍꯥꯏꯕꯗꯣ
ꯑ ꯍꯥꯟꯅꯗꯤ ꯍꯧꯔꯝꯃꯦ ꯑꯗꯣ ꯍꯧꯖꯤꯛꯇꯤ ꯁꯤꯈ꯭ꯔꯦ ꯄꯥꯝꯕꯤꯗꯣ
ꯑꯣ ꯑꯗꯨꯗꯣ ꯑꯩꯈꯣꯏꯒꯤ ꯗꯥꯏꯕꯤꯇꯤꯛ ꯁꯨꯒꯔ ꯋꯥꯡꯕ ꯀꯥꯡꯕꯨꯅꯁꯨ ꯃꯗꯨ ꯃꯅꯥ ꯑꯗꯨ ꯀꯥꯟꯅꯩ ꯍꯥꯏꯗꯅ ꯊꯤꯅꯩ ꯑꯗꯨꯒ ꯃꯔꯤꯗꯨꯁꯨ ꯌꯥꯏ ꯍꯥꯏ ꯑꯗꯨ ꯐꯨꯠꯂꯒ ꯊꯛꯄ ꯑꯗꯨꯒ ꯑꯉꯥꯡ ꯑꯗꯒꯤ ꯏꯁꯀꯤꯟ ꯗꯤꯖꯤꯖ ꯂꯩꯕ ꯑꯒꯤ ꯐꯨꯔꯤ ꯁꯨꯝ ꯊꯨꯡꯒꯟꯕ ꯑꯉꯥꯡꯁꯤꯡ ꯍꯥꯀꯠꯆꯒꯟꯕ ꯑꯉꯥꯡꯁꯤꯡꯁꯤ ꯃꯗꯨ ꯐꯨꯠꯂꯒ ꯁꯨꯝ ꯏꯔꯨ ꯂꯨꯖꯕꯤꯕ ꯐꯩꯅ ꯍꯥꯏꯅꯩ ꯑꯗꯨꯗ ꯅꯠꯇꯅ ꯑꯇꯣꯞ ꯑꯇꯣꯞꯄ ꯑꯩꯈꯣꯏꯒꯤ ꯍꯤꯗꯥꯛ ꯌꯥꯝ ꯀꯥꯟꯅꯩ ꯍꯥꯏꯗꯅ ꯑꯗꯨ ꯊꯤꯅꯩꯌꯦ ꯑꯗꯨꯒ ꯑꯩꯈꯣꯏꯒꯤ ꯁ ꯑꯩꯈꯣꯏꯒꯤ ꯑꯦꯟꯖꯤ ꯑꯣ ꯍꯥꯏꯇꯥꯔꯦ ꯈꯔꯅꯁꯨ ꯒꯤꯂꯣꯁꯦ ꯃꯥꯁꯨ ꯅꯤꯡꯊꯧꯈꯣꯡꯂꯤꯁꯤꯦ ꯌꯥꯝꯅꯁꯨ ꯍꯧꯁꯨ ꯍꯧꯒꯜꯂꯦ ꯍꯥꯏ ꯃꯥꯁꯦ ꯃꯔꯤꯁꯦ ꯃꯀꯛ ꯃꯀꯛ ꯀꯛꯑꯒ ꯊꯥꯕꯗ ꯑꯗꯨꯝ ꯍꯧꯒꯜꯂꯦ ꯍꯥꯏꯌꯦ ꯑꯗꯨ ꯅꯍꯥꯟꯋꯥꯏ ꯑꯩꯈꯣꯏꯗ ꯑꯃ ꯍꯧꯔꯝꯕꯁꯨ ꯑꯗꯨ ꯃꯥꯁꯦ ꯃꯔꯤ ꯆꯠꯂꯤꯕ ꯖꯒꯥꯁꯦ ꯃꯊꯛꯇ ꯃꯔꯤ ꯆꯠꯂꯒ ꯂꯩꯕꯁꯦ ꯑꯩꯈꯣꯏꯅ ꯌꯥꯝꯅ ꯁꯣꯡꯉꯦ ꯍꯥꯏꯗꯅ ꯃꯈꯣꯡꯗ ꯀꯛꯊꯠꯄꯗ ꯃꯊꯛ ꯀꯤ ꯃꯔꯤꯗꯣ ꯑꯗꯨꯝ ꯃꯔꯥ ꯑꯁꯥꯡ ꯑꯃ ꯊꯥꯗꯔꯛꯑꯒ ꯑꯗꯨꯝ ꯃꯊꯟꯇ ꯍꯧꯕ ꯉꯝꯃꯦꯕ ꯌꯥꯝ ꯍꯧꯒꯟꯕ ꯑꯗꯨꯅ ꯃꯥꯁ ꯑꯩꯈꯣꯏꯒꯤ ꯍꯤꯂꯤꯡꯒꯤ ꯄ꯭ꯔꯣꯄꯔꯇꯤꯁꯨ ꯈꯔ ꯆꯦꯜꯂꯝꯗꯧꯕ ꯃꯥꯜꯂꯦ ꯑꯗꯨꯅ ꯌꯥꯝꯅ ꯀꯥꯟꯅꯕ ꯄꯥꯝꯕꯤꯅꯦꯅ ꯈꯦꯅꯩ
ꯑ ꯑꯩꯈꯣꯏꯗꯪ ꯍꯋꯥꯏ ꯊꯝꯕꯗꯣ ꯑꯩꯈꯣꯏꯒꯤ ꯃꯀꯛ ꯀꯛꯑꯒ ꯑꯗꯨꯝ ꯎꯝꯗ ꯊꯦꯠꯆꯤꯜꯂ ꯊꯝꯕꯗꯅꯦ ꯑꯩꯈꯣꯏ ꯃꯔꯥ ꯃꯔꯥ ꯑꯣꯏꯗꯣꯏꯅꯣ ꯈꯪꯗꯦ ꯑꯀꯨꯞꯄ ꯌꯥꯝ ꯁꯥꯡꯕ ꯑꯃ ꯎ ꯌꯥꯟꯊꯔꯛꯑꯦꯕ ꯑꯗꯨꯒ ꯃꯊꯟꯗ ꯑꯗꯨꯝ ꯃꯌꯣꯟ ꯏꯜꯂꯒ ꯑꯗꯨꯝ ꯍꯧꯔꯛꯑꯦꯕ
ꯎꯝ ꯑꯗꯨꯃꯥꯏꯅ ꯇꯧꯋꯦ ꯑꯩꯈꯣꯏꯗꯨꯁꯨ ꯑꯩꯅ ꯑꯩꯈꯣꯏꯅ ꯄꯥꯝꯕꯤ ꯃꯈꯣꯡꯗ ꯌꯥꯟꯕꯗꯣ ꯑꯩꯈꯣꯏ ꯐꯅ ꯁꯥꯡꯅ ꯑꯩꯈꯣꯏꯅ ꯆꯤꯡꯊꯕ ꯌꯥꯕ ꯃꯈꯩ ꯆꯤꯡꯊꯔꯒ ꯑꯩꯈꯣꯏ ꯁꯣꯡꯖꯤꯜꯂꯤ ꯍꯥꯏꯗꯅ ꯀꯛꯊꯠꯂꯕꯅꯤ ꯑꯗꯨ ꯃꯊꯛꯇ ꯂꯩꯍꯧꯕ ꯃꯀꯛꯇꯣ ꯃꯌꯣꯜ ꯆꯣꯡꯉꯛꯑꯒ ꯃꯔꯥ ꯊꯥꯗꯔꯛꯑ ꯑꯗꯨꯝ ꯍꯧꯕꯒꯤ ꯋꯥꯅꯤ
ꯑꯣ
ꯎꯝ ꯑꯩꯀꯤ ꯑꯦꯟ ꯖꯤ ꯑꯣ ꯑꯣꯔꯒꯅꯥꯏꯖꯦꯁꯟ ꯈꯔꯅꯔ ꯅꯣꯡꯃ ꯇꯥꯈꯤꯕꯁꯤ ꯗꯤꯄꯥꯔꯠꯦꯟ ꯃꯒꯤ ꯐꯣꯔꯦꯁ ꯗꯤꯄꯥꯔꯠꯃꯦꯟꯒꯤꯔ ꯑꯃ ꯃꯣꯏꯁꯦ ꯌꯥꯝ ꯀꯥꯟꯅꯩ ꯍꯤꯗꯥꯛ ꯑꯗꯨꯅ ꯃꯥꯒꯤ ꯆꯥꯔꯥ ꯁꯦꯝꯃꯒ ꯑꯦꯅꯤ ꯑꯁꯦꯡꯕ ꯃꯁꯤꯡꯗꯣ ꯑꯩꯈꯣꯏꯅ ꯆꯥꯔꯥ ꯑꯃꯃꯝꯗ ꯂꯨꯄꯥ ꯃꯉꯥ ꯃꯉꯥ ꯑꯣꯏ ꯃꯥꯜꯂꯦ ꯃꯣꯏꯅ ꯍꯥꯏꯕꯁꯦ ꯃꯉꯥ ꯃꯉꯥ ꯑꯗꯨꯝ ꯂꯧꯖꯒꯦ ꯑꯗꯨꯝ ꯃꯁꯤꯡ ꯃꯌꯥꯝ ꯌꯥꯝꯃꯁꯨ ꯑꯗꯨꯝ ꯂꯧꯖꯒꯦ ꯑꯗꯨꯝ ꯁꯦꯝꯕꯤꯔꯛꯎ ꯍꯥꯏꯗꯅ ꯍꯥꯏꯕ ꯊꯦꯡꯅꯈꯤꯑꯕ ꯑꯗꯨꯅ ꯍꯤꯗꯛꯇꯨ ꯌꯥꯝ ꯀꯥꯟꯅꯕꯖꯥꯠꯅꯤ ꯑꯩꯈꯣꯏꯅꯕꯨꯗꯤ ꯌꯥꯝ ꯃꯨꯟꯅꯗꯤ ꯈꯪꯗ꯭ꯔꯕ
ꯑꯩꯈꯣꯏꯅ ꯊꯥꯒꯤꯈꯤꯕꯗꯨꯗꯁꯨ ꯑꯩꯈꯣꯏꯒꯤ ꯃꯥꯁꯦ ꯁꯟꯒꯨꯝꯕꯗ ꯑꯁꯣꯛ ꯑꯄꯟ ꯂꯩꯕꯗꯣ ꯑꯗꯨꯒ ꯁꯨꯒꯥꯏꯔꯒ ꯅꯞꯄꯗ ꯑꯁꯣꯛꯄ ꯃꯐꯝꯗꯨ ꯌꯥꯝ ꯊꯨꯅ ꯑꯣꯏꯁꯜꯂꯦꯅ ꯍꯧꯔꯝꯕꯅꯦꯕ ꯑꯗ ꯗꯥꯏꯕꯦꯇꯤꯁꯁꯨ ꯐꯩ ꯐꯨꯠꯂ ꯊꯛꯄꯗꯅ ꯆꯥꯔ ꯑꯃꯀꯛ ꯆꯥ ꯑꯃ ꯄꯨꯔ ꯂꯥꯛꯄ
ꯑꯝ
ꯑꯗꯒꯤ ꯊꯥꯈꯤꯕꯗꯩꯗꯤ ꯌꯥꯝ ꯊꯨꯅ ꯍꯧꯈꯤꯕ
ꯎꯝ
ꯊꯛꯄꯗꯣ ꯑꯗꯨꯝ ꯀꯥꯟꯗꯤ ꯀꯥꯟꯅꯩ ꯍꯥꯏꯌꯦ ꯑꯗꯣ ꯁꯣꯡꯍꯟꯗꯅ ꯑꯩꯈꯣꯏꯁꯨ ꯌꯨꯝꯒꯤꯗꯣ ꯖꯒꯥꯗꯨ ꯄꯤꯛꯄꯅꯤꯅꯅꯦ ꯌꯥꯟꯊꯠꯈ꯭ꯔꯕ
ꯎꯝ ꯃꯥꯁꯦ ꯉꯁꯥꯏꯒꯤ ꯁꯥ ꯁꯟꯗ ꯊꯣꯝꯕꯇꯪꯗ ꯐꯔꯤꯗꯨ ꯅꯠꯇꯦ ꯑꯩꯈꯣꯏꯒꯤ ꯍꯤꯂꯤꯡꯒꯤ ꯄ꯭ꯔꯣꯄꯔꯇꯤꯁꯦ ꯌꯥꯝ ꯌꯥꯎꯔꯝꯗꯧꯕ ꯃꯥꯜꯜꯂꯤꯦ ꯑꯗꯨꯒ ꯃꯥꯁꯤ ꯃꯈꯜ ꯑꯅꯤ ꯁꯨꯕ꯭ꯔꯥ ꯄꯥꯝꯕꯤꯁꯦ ꯃꯈꯜ ꯑꯅꯤ ꯍꯥꯏꯅꯩ
ꯑꯥꯎ ꯃꯥꯁꯦ ꯑꯅꯤ ꯁꯨꯏ ꯍꯥꯏꯅꯩꯌꯦ ꯑ ꯑꯃꯟ ꯃꯅꯥꯁꯦ ꯈꯔ ꯈꯥꯕ ꯑꯗꯒꯤ ꯑꯃꯅ ꯌꯥꯝ ꯈꯥꯗꯦ ꯍꯥꯏꯕ
ꯎꯝ
ꯈꯔ ꯈꯥꯗꯕꯁꯦ ꯃꯤ ꯈꯔꯗꯤ ꯑꯩꯈꯣꯏꯒꯤ ꯪꯒꯥꯥ ꯇꯧꯔꯒ ꯄꯤꯔꯛ ꯀꯥꯡꯁꯨ ꯆꯥꯕꯩ ꯇꯥꯏꯞꯇ
ꯎꯝ ꯎꯝ ꯌꯥꯔꯃꯅꯤ
ꯎꯝ ꯑꯗꯨꯃꯥꯏꯅ ꯍꯥꯏꯅꯩ
ꯎꯝ ꯈꯥꯕꯗꯤ ꯈꯔ ꯈ ꯏ ꯎꯝ
ꯑꯗꯨꯅꯦ ꯃꯩꯇꯩꯒꯤ ꯃꯅꯤꯄꯨꯔꯗ ꯍꯧꯔꯤꯕ ꯃꯅꯥ
ꯍꯤꯗꯥꯛꯇꯤ ꯀꯥꯟꯅꯕ ꯄꯥꯝꯕꯤ ꯌꯥꯝ ꯍꯧꯋꯦ ꯑꯗꯨꯕꯨ ꯃꯥꯒꯤ ꯁꯤꯖꯤꯟꯅꯒꯗꯕ ꯗꯣꯁꯦ ꯈꯪꯗꯕꯅꯤꯅ ꯀꯌꯥꯝ ꯍꯥꯞꯄꯒ ꯀꯌꯥꯝ ꯆꯥꯡꯁꯦ ꯑꯣꯟꯕꯁꯦ ꯈꯪꯗꯕꯅꯤꯅ ꯁꯤ ꯁꯤꯖꯤꯟꯅꯐꯝ ꯑꯃꯁꯁꯦ ꯏꯈꯪ ꯈꯪꯗꯕ ꯍꯥꯏꯇꯥꯔꯦ
ꯃꯥꯅꯦ ꯑꯩꯈꯣꯏꯅ ꯊꯤꯖꯤꯟꯕꯁꯤ ꯋꯥꯠꯄꯒꯤ ꯑꯣꯏꯗꯣꯔꯤꯕ꯭ꯔꯥ ꯑꯗꯨꯅ ꯍꯤꯗꯥꯛꯇꯤ ꯀꯥꯟꯅꯩ ꯍꯥꯏꯕꯗꯤ ꯈꯪꯉꯒ ꯆꯥꯡꯁ ꯈꯪꯗꯕꯅꯤꯅ ꯋꯥꯠꯅ ꯆꯥꯕꯒꯨꯝꯕ ꯑꯗꯒꯤ ꯍꯦꯟꯅ ꯆꯥꯕꯒꯨꯝꯕ ꯁꯨꯝ ꯂꯩꯕꯅꯤꯅ ꯀ ꯃꯅ ꯀꯥꯟꯅꯩ ꯍꯥꯏꯔꯒ ꯗꯣꯁ ꯈꯪꯗꯕꯒꯤ ꯆꯥꯡ ꯈꯪꯗꯕꯦ ꯁꯤꯖꯤꯟꯅꯕ ꯀꯤꯕꯁꯨ ꯑꯗꯨꯝ ꯌꯥꯎꯅꯩꯌꯦꯕ ꯑꯗꯒꯤ ꯑꯩꯈꯣꯏꯗ ꯍꯧꯔꯤꯕ ꯃꯌꯣꯛꯐꯥ ꯄꯥꯝꯕꯤꯗꯨꯣ ꯈꯪꯕ꯭ꯔꯥ
ꯑꯧ ꯈꯪꯉꯦ
ꯃꯌꯣꯛꯄ ꯄꯥꯝꯕꯤꯁꯤꯁꯨ ꯑꯩꯈꯣꯏꯒꯤ ꯍꯥꯔꯠꯀꯤ ꯑꯣꯏꯕ ꯗꯤꯖꯤꯖ ꯑꯗꯒꯤ ꯃꯤꯍꯨꯟ ꯊꯛꯄꯤ ꯀꯥꯏꯅ ꯇꯧꯕ ꯌꯍꯨꯝꯗ ꯆꯣꯡꯕ ꯑꯩꯈꯣꯏ ꯍꯥꯔꯠ ꯀꯤ ꯂꯥꯏꯅꯥꯁꯦ ꯁꯤꯗꯁꯨ ꯀꯥꯟꯅꯩ ꯍꯥꯏ ꯃꯥꯒꯤ ꯃꯀꯨꯁꯦ ꯐꯨꯠꯂꯒ ꯊꯛꯄꯗ ꯀꯥꯟꯅꯩ ꯍꯥꯏꯗꯅ ꯑꯗꯨꯝꯕ ꯁꯨ ꯑꯗꯨꯝ ꯊꯤꯅꯩꯌꯦꯕ ꯎꯝ
ꯑꯗꯨꯅꯦ ꯀꯩꯅꯣ ꯑꯩꯈꯣꯏꯒꯤ ꯌꯦꯦꯝꯄꯠ ꯃꯅꯥ ꯀꯥꯡꯥꯡꯁꯨ ꯆꯅꯩ ꯏꯁꯤꯡꯂꯤ ꯅꯥꯔꯤ ꯌꯥꯝ ꯐꯩꯌꯦꯅ ꯑꯗꯒꯤ ꯑꯪꯀꯣꯠ ꯄꯥꯝꯕꯤ ꯂꯩꯃꯅꯨꯡꯁꯤꯗꯥ ꯑꯗꯒꯤ ꯑꯩꯈꯣꯏꯒꯤ ꯂꯪꯊ꯭ꯔꯩ ꯃꯇꯣꯟ
ꯎꯝ
ꯁꯨꯝꯕ ꯃꯌꯥꯝꯁꯦ ꯍꯤꯗꯥꯛꯇꯤ ꯀꯥꯟꯅꯩ ꯍꯥꯏꯕꯗꯤ ꯆꯥꯕꯗ ꯀꯥꯟꯅꯕꯗꯤ ꯂꯣꯏ ꯈꯪꯕ ꯑꯗꯨꯒ ꯃꯥ ꯁꯦ ꯀꯌꯥꯝ ꯗꯣꯁꯦ ꯀꯌꯥꯝ ꯆꯥꯗꯣꯏꯅꯣ ꯈꯪꯗꯕꯁꯦ
ꯃꯥꯅꯦꯦ
ꯑꯗꯒꯤ ꯕꯤ ꯄꯤ ꯅꯥꯕꯗꯁꯨ ꯎꯝ ꯅꯄꯥꯛꯄꯤ ꯆꯥꯕ ꯐꯩ ꯑꯗꯒꯤ ꯑꯋꯥ ꯐꯗꯤꯒꯣꯝ ꯆꯥꯕ ꯐꯩ ꯍꯌꯦꯗ ꯍꯣꯏ ꯃꯅꯥꯥ ꯑꯅꯤ ꯑꯍꯨꯝ ꯒꯨꯝꯕ ꯈꯔꯒꯕꯨꯗꯤ ꯆꯥꯅꯩ
ꯎꯝ
ꯑꯗꯣ ꯀꯌꯥꯝ ꯆꯥꯔꯒ ꯀꯌꯥꯝ ꯅꯦꯝꯕꯅꯣ ꯍꯥꯏꯕꯒꯤ ꯄꯣꯠꯇꯨꯃꯗꯤ ꯑꯣꯟꯕ ꯉꯝꯗ꯭ꯔꯦꯅꯅ ꯍꯤꯗꯥꯛ ꯑꯣꯏꯅ ꯁꯤꯖꯤꯟꯅꯕ ꯅꯠꯇꯕꯅꯤꯅ
ꯃꯥꯅꯤ ꯑꯅ ꯑꯩꯅ ꯆꯥꯕ ꯑꯇꯩꯗꯤ ꯈꯔ ꯃꯈꯩꯗꯤ ꯑꯗꯨꯝ ꯆꯥꯔꯦ ꯑꯗꯨꯒ ꯑꯩꯈꯣꯏꯒꯤ ꯑꯦ ꯑꯪ ꯀꯠꯁꯤ ꯑꯩꯈꯣꯏꯅ ꯁꯨꯝ ꯊꯦꯡꯅꯕꯗꯗꯤ ꯑꯩꯈꯣꯏꯒꯤ ꯇꯤꯡꯈꯪ ꯌꯨꯈꯤꯕ ꯇꯤꯡꯈꯪ ꯃꯅꯨꯡꯗ ꯂꯩꯈꯤꯕ ꯏꯁꯥꯗ ꯑꯗꯨꯒꯨꯝꯕꯗ ꯃꯥꯒꯤ ꯃꯆꯨꯝꯁꯦ ꯊꯥꯗꯔꯒ ꯊꯝꯕꯗ ꯆꯤꯡꯊꯣꯛꯑꯦ ꯍꯥꯏꯕꯒꯨꯝꯕꯗꯤ ꯇꯥꯏ ꯑꯗꯨꯒ
ꯎꯝ
ꯀꯥꯟꯅꯕꯁꯦ ꯀꯌꯥ ꯀꯟꯅ ꯈꯪꯗꯦꯀꯣ ꯑꯃꯒ ꯂꯩ ꯑꯃꯅ ꯃꯥꯒꯤ ꯑꯀꯪꯕ ꯃꯁꯥꯁꯦ ꯃꯥꯒꯤ ꯑꯗꯨꯒꯤ ꯃꯩꯨꯗꯣ ꯑꯩꯈꯣꯏꯒꯤ ꯅꯥꯇꯣꯟꯗ ꯌꯩꯍꯟꯕꯗ ꯁꯥꯏꯅꯁ ꯁꯥꯏꯅꯁꯁꯤ ꯌꯥꯝ ꯐꯩ ꯀꯥꯟꯅꯩꯑꯅ ꯑꯗꯨꯝꯃꯒ ꯇꯥꯈꯤ ꯑꯗꯨꯒ ꯃꯌꯥꯝ ꯌꯥꯝꯅ ꯀꯌꯥꯝ ꯀꯨꯏꯅ ꯁꯤꯖꯤꯟꯅꯕ ꯅꯣꯡꯃꯗ ꯌꯥꯔꯛꯀꯗꯕ ꯍꯥꯏꯕꯗꯨꯃꯗꯤ ꯈꯪꯗ꯭ꯔꯦ
ꯎꯝ ꯃꯥꯅꯦ ꯃꯥ
ꯎ ꯍꯣꯏ ꯍꯣꯏ ꯐꯔꯦ ꯐꯔꯦꯁ ꯑꯩꯅ ꯁꯨꯝ ꯈꯖꯗꯣ ꯍꯧꯕ꯭ꯔꯥ ꯍꯥꯏꯅ ꯁꯨꯝ ꯍꯪꯉꯛꯑꯝꯃꯤꯅꯤ ꯑ ꯎꯝ ꯊꯝꯃꯒꯦ ꯉꯁꯤꯒꯤꯗꯤ ꯀꯣꯟꯅ ꯑꯃꯨꯛ ꯑꯩ ꯇꯧꯔꯛꯑꯒꯦ ꯀꯃꯤꯇ